ꯍ ꯇꯥꯏꯌꯦ
ꯆꯥꯛ ꯆꯥꯔꯕꯣ
ꯍꯣꯏ ꯆꯔꯦ
ꯑꯣ ꯀꯔꯤ ꯌꯦꯟꯁꯥꯡ ꯆꯥꯔꯦ ꯉꯁꯤꯗꯤ
ꯑꯁ ꯉꯁꯤꯗꯤ ꯏꯁꯀ꯭ꯋꯥꯁ ꯃꯅꯥ ꯆꯥꯏꯌꯦ ꯅꯪꯗꯤ
ꯑꯩ ꯆꯥꯛ ꯆꯥꯗ꯭ꯔꯤ ꯍꯧꯖꯤꯛ ꯊꯣꯡꯂꯤ ꯍꯋꯥꯏ ꯊꯣꯡꯂꯤ
ꯑꯣ ꯍꯋꯥꯏꯁꯨ ꯆꯥꯅ ꯊꯣꯡꯅꯗꯤ ꯍꯥꯎꯕꯅꯤꯗ
ꯎ ꯆꯝꯅ ꯊꯣꯡꯒꯦꯅ ꯇꯧꯕꯅꯤ
ꯎꯝ
ꯀꯩꯅꯣ ꯏꯁꯀ꯭ꯋꯥꯁ ꯃꯅꯥꯗꯣ ꯀꯃꯥꯏꯅ ꯆꯥꯕꯅꯣ ꯑꯩꯗꯤ ꯆꯥꯕ ꯍꯩꯇꯦ ꯀꯩ ꯍꯩꯇꯦ ꯑꯗꯨꯗꯣ
ꯏꯁꯀ꯭ꯋꯥꯁ ꯃꯅꯥꯁꯨ ꯑꯗꯨꯝ ꯏꯁꯀ꯭ꯋꯥꯁ ꯃꯅꯥꯗꯤꯦ ꯆꯝꯐꯨꯠꯇ ꯐꯨꯠꯂꯒꯀꯣ ꯆꯦꯡꯒꯨꯝ ꯑ ꯀꯥꯡꯉꯧ ꯇꯧꯔꯨꯔ ꯆꯥꯒꯦꯗ ꯑꯩꯈꯣꯏꯗꯤ
ꯆꯦꯡꯒꯨꯝꯒꯣ
ꯎꯝ
ꯎꯝ ꯏꯁꯀ꯭ꯋꯥꯁ ꯃꯅꯥꯗꯨ ꯆꯝꯐꯨꯠ ꯑꯗꯨꯝ ꯆꯥꯏꯌꯦꯀꯣ
ꯍꯣꯏ ꯆꯝꯊꯨꯠ ꯍꯥꯎꯕꯅꯦ ꯆꯝꯅꯀꯣ ꯃꯥꯗꯤ ꯆꯝꯁꯨ ꯆꯝꯃꯦ ꯍꯥꯎꯁꯨ ꯍꯥꯎꯕ
ꯑꯩ ꯆꯥꯗ꯭ꯔꯤꯕ ꯑꯗꯨꯒꯤꯅꯤ
ꯅꯧ ꯃ ꯊꯣꯡ ꯑꯃꯒ ꯆꯥꯔꯗ ꯑꯣꯏꯔꯗꯤ
ꯍꯣꯏ ꯍꯣꯏ ꯃꯤꯅ ꯆꯥꯕꯁꯨ ꯎꯗꯕ
ꯑꯁ ꯑꯗꯨ ꯑꯗꯨ ꯍꯗꯤ ꯌꯥꯝ ꯑꯉꯥꯡ ꯑꯣꯏꯔꯤꯕꯒꯤꯅꯦ ꯑꯗꯨ ꯑꯣꯏꯔꯗꯤꯅ
ꯎꯝ ꯌꯥꯝ ꯃꯉꯥꯡꯅ
ꯆꯥꯕ ꯈꯪꯗꯦ ꯍꯥꯏꯕꯗꯨꯗ
ꯎꯝ ꯁꯤꯅ ꯑꯍꯥꯟꯕꯅꯤꯅ ꯏꯁꯀ꯭ꯋꯥꯁꯀꯤ ꯃꯅꯥ ꯆꯥꯏ ꯍꯥꯏꯕꯗꯣ ꯑꯩꯅ ꯇꯥꯕꯗ
ꯑꯣ ꯅꯪ ꯇꯥꯗ꯭ꯔꯕ ꯃꯥꯜꯂꯦ
ꯃꯅꯥꯗꯣ ꯑꯀꯟꯕꯁꯨ ꯌꯥꯕ꯭ꯔꯥ ꯈꯔ ꯎꯝ ꯅꯧ ꯎ ꯅꯧꯕꯗꯣꯀꯣ
ꯍꯣꯏ
ꯆꯝꯐꯨꯠ ꯆꯥꯕꯀꯣ
ꯆꯝꯐꯨ ꯆꯥꯕ ꯍꯣꯏ
ꯎꯝ
ꯃꯤ ꯑꯇꯣꯞꯄꯁꯤꯡꯒꯤ ꯆꯝꯊꯣꯡꯁꯨ ꯆꯥꯏꯑ
ꯑꯣ ꯍꯣ ꯁꯤꯇꯕꯣꯟ ꯃꯅꯥꯗꯨꯗꯤ ꯅꯠꯇꯦꯀꯣ
ꯃꯥꯥꯟ ꯅꯠꯇꯦ
ꯑꯣ ꯁꯤꯇꯕꯣꯟ ꯃꯅꯥꯗꯨꯗꯤ
ꯀꯅꯥꯔ ꯑꯗꯨꯗꯤ ꯍꯣꯏ ꯆꯝꯐꯨꯗꯤ ꯆꯥꯕ ꯉꯝꯔꯣꯏ ꯑꯗꯨꯗꯤ ꯈꯥꯃꯟꯗꯅꯀꯣ
ꯎꯝ
ꯁꯤꯇꯥꯕꯣꯟ ꯃꯅꯥꯗꯤ ꯈꯥꯏꯌꯦꯕ
ꯑꯣ ꯑꯦ ꯁꯀꯣꯁ ꯃꯅꯥ ꯆꯥꯕ
ꯀꯔꯤ ꯀꯔꯤ ꯊꯕꯛ ꯇꯧꯔ ꯂꯩꯕ꯭ꯔꯣ
ꯑꯩꯁꯦ ꯊꯣꯏꯗꯣꯛꯅ ꯍꯟꯗꯛꯇꯤ ꯊꯕꯛ ꯇꯧꯗꯦ ꯎꯝ ꯑꯗꯨꯝ ꯂꯩꯔꯤ ꯉꯥꯏꯍꯥꯛ ꯄꯣꯊꯥꯒꯦꯅ ꯑꯗꯨꯝ ꯂꯩꯔꯤ ꯅꯪꯗꯤ
ꯑꯩꯗꯤ ꯑꯗꯨꯝ ꯍꯣꯏ ꯆꯥ ꯇꯣꯛꯂꯒ ꯐꯝꯃ ꯂꯩꯌꯦ ꯕꯣꯜꯁꯨ ꯌꯦꯡꯉ ꯆꯤꯡꯕ ꯃꯇꯝ ꯌꯧꯗ꯭ꯔꯤꯕꯅꯤꯅꯀꯣ
ꯑꯣ
ꯉꯁꯤꯗꯤ ꯕꯣꯔ ꯌꯦꯡꯁꯤꯔꯥ ꯈꯟꯕꯅꯤꯅꯦ
ꯑꯦ ꯅꯪꯒꯤ ꯇꯤꯝ ꯁꯅꯒꯗꯧꯕꯔꯣꯉꯁꯦ
ꯇꯤꯝ ꯁꯥꯟꯅꯕꯗꯒꯤꯅꯦꯅꯦ ꯄꯨꯡ ꯑꯃ ꯃꯈꯥꯏꯗ ꯍꯥꯏꯕꯉꯣ
ꯄꯨꯡ ꯕꯥꯔꯣ ꯃꯈꯥꯏ ꯍꯥꯏꯕ ꯅꯠꯇ꯭ꯔꯣ
ꯈꯪꯗꯦ ꯑꯃ ꯃꯈꯥꯏ ꯍꯥꯏꯕ꯭ꯔꯥ ꯎꯝ
ꯄꯣꯔꯇꯨꯒꯜꯒ ꯀꯩꯅꯣ ꯏꯁꯄꯦꯟ ꯁꯥꯟꯅꯒꯅꯤꯅꯦ ꯏꯁꯄꯦ ꯅꯤ ꯑꯦ ꯅꯪꯗꯤ ꯑꯗꯨꯗꯤ ꯔꯣꯅꯦꯜꯗꯣꯒꯤ ꯐꯦꯟ ꯑꯣꯏꯔꯝꯅꯤꯅꯦ
ꯑꯗꯨꯅꯦ ꯔꯣꯅꯥꯜꯗꯣꯒꯤ ꯐꯦꯟꯅꯤꯅꯦ
ꯎ ꯑꯗꯨꯗꯤ ꯁꯣꯏꯔꯦꯍꯦ ꯑꯩ ꯏꯕꯥꯅꯤꯁꯦ ꯑꯗꯨꯗꯤ ꯅꯪꯅ ꯔꯣꯅꯦꯜꯗꯣ ꯑꯩꯅ ꯃꯦꯁꯤ ꯑꯗꯨꯗꯤ ꯁꯣꯏꯔꯦꯍꯦ
ꯁꯣꯏꯔꯦ ꯌꯥꯗꯔꯦꯀꯣ ꯉꯁꯤ ꯑꯍꯤꯡꯗꯤ ꯇꯨꯝꯒꯗꯧꯕ ꯃꯥꯟꯗꯦꯀꯣ ꯃꯤꯁꯤꯡꯁꯦ
ꯎ
ꯑꯩꯈꯣꯏ ꯂꯩꯀꯥꯏꯗꯤ ꯇꯨꯝꯅꯔꯣꯏ
ꯑꯣ ꯑꯩꯗꯤ ꯑꯁ ꯊꯦꯡꯃꯟꯕꯒꯤ ꯌꯦꯡꯂꯡꯉꯔꯣꯏꯗ ꯈꯔ ꯉꯟꯅ ꯄꯨꯡꯇ ꯑꯩꯁꯦ ꯍꯧꯖꯤꯛ ꯇꯝꯄꯥꯛꯇ ꯂꯩꯌꯦ
ꯑꯣ ꯑꯣ ꯑꯣ
ꯇꯝꯄꯥꯛꯇ ꯑꯣ ꯑꯣ
ꯎ ꯀꯔꯤ ꯇꯧꯔ ꯂꯩꯕ꯭ꯔꯥ ꯍꯥꯏꯕꯗꯤ ꯀꯔꯤ ꯊꯕꯛ ꯇꯧꯕ꯭ꯔꯥ ꯀꯣꯂꯦꯖ ꯀꯥꯕ꯭ꯔꯥ ꯀꯃꯥꯏꯅ ꯇꯧꯔꯥ ꯂꯩꯕ꯭ꯔꯣ
ꯑꯩ ꯉꯁꯥꯏ ꯍꯥꯏꯕꯗꯨꯅꯦ ꯊꯕꯛ ꯊꯣꯏꯗꯣꯛꯅ ꯇꯧꯗꯦꯕ ꯍꯟꯗꯛ ꯁꯦ ꯑꯗꯨꯝ ꯏꯅꯥꯎ ꯅꯨꯄꯥꯒ ꯏꯅꯥꯎꯅꯨꯄꯥꯗꯤ ꯀꯣꯂꯦꯖ ꯀꯥꯕꯀꯣ
ꯎꯝ
ꯑꯣ
ꯑ ꯑꯗꯨ ꯋꯥꯔꯗꯤ ꯅꯪꯅ ꯅꯅꯥꯎ ꯅꯨꯄꯥꯗꯣ ꯌꯦꯡꯁꯤꯟꯕ ꯇꯥꯔꯦꯗꯅ
ꯍꯣꯏ ꯌꯦꯡꯁꯤ
ꯑꯗꯨ ꯑꯣꯏꯔꯗꯤ ꯑꯣꯖꯥ ꯑꯣꯖꯥ ꯃꯈꯜ ꯑꯃꯅꯦꯗꯅ
ꯑ ꯁꯥ ꯇꯧꯔꯤꯌꯦ ꯁꯤꯀꯤꯔꯤ
ꯑꯗꯨꯅ ꯐꯔꯦꯅꯦ
ꯎꯝ ꯎꯝ ꯀꯔꯤ ꯎꯝ ꯃꯣꯏꯗꯤ ꯑꯁꯤꯗ ꯑꯅꯧꯕꯅꯤꯅꯀꯣ ꯑꯍꯥꯟꯕꯅꯤꯅ ꯑꯗꯨꯝ ꯌꯦꯡꯁꯤꯟꯗ꯭ꯔꯗꯤ ꯌꯥꯗꯦꯕ
ꯑꯣ ꯀ꯭ꯂꯥꯁ ꯑꯗꯨ ꯑꯣꯏꯔꯗꯤ ꯑꯦꯂꯦꯚꯦꯟꯒꯨꯝꯕ ꯀꯥꯕ꯭ꯔꯣ
ꯃꯥꯗꯣ ꯀꯩꯅꯣꯅꯦ ꯀꯣꯂꯦꯖ ꯀꯥꯕꯅꯤ
ꯑ‌ꯦ ꯑꯦ ꯑ‌ꯦ
ꯐꯥꯔꯁ ꯁꯤꯃꯤꯁꯇꯔ ꯀꯥꯕ
ꯑꯣ
ꯎꯝ ꯅꯪꯗꯤ ꯀꯔꯤ ꯑꯩꯗꯤ ꯅꯪꯒꯤ ꯗꯤ ꯄꯤ ꯗꯤꯄꯤ ꯌꯦꯡꯅ ꯑꯉꯥꯡꯅꯤ ꯍꯥꯏꯔꯒ ꯅꯪꯗꯤ
ꯑꯩꯗꯤ ꯑꯉꯥꯡ ꯅꯠꯇꯦ ꯏꯆꯥ ꯅꯨꯨꯄꯤꯅꯦꯗꯣ
ꯑꯣ ꯑꯦ ꯁꯤꯗꯤ ꯄꯤꯛꯑꯦ ꯀꯃꯥꯏꯅ ꯋꯥꯔꯤ ꯁꯥꯟꯅꯒꯅꯤ ꯍꯥꯏꯅ ꯋꯥꯈꯜꯗ ꯂꯩꯕꯅꯤꯅꯦ
ꯏꯆꯥ ꯅꯨꯨꯄꯤ ꯊꯝꯕ ꯍꯣꯏ ꯀꯨꯝꯁꯤ ꯀ꯭ꯂꯥꯁ ꯑꯦꯠ ꯀꯥꯔꯤ
ꯑꯣ ꯑꯣ ꯑꯣ ꯂꯩꯁꯥꯕꯤꯁꯨ ꯐꯥꯎꯒꯨꯝ ꯐꯥꯗꯕꯒꯨꯝ ꯑꯩꯁꯨ ꯑꯗꯨꯝ ꯀꯟꯐ꯭ꯌꯨꯁ ꯆꯠꯄ ꯑꯣ ꯑꯩ ꯁꯤꯗꯤꯁ ꯀꯃꯥꯏꯅ ꯋꯥꯔꯤ ꯁꯥꯅꯤ ꯍꯥꯏꯅ ꯑꯗꯨꯝ ꯇꯧꯗꯤ ꯇꯧꯕꯅꯦ ꯑꯗꯣ ꯅꯪꯅ ꯀꯣꯜ ꯍꯥꯏꯔꯛꯄꯗ ꯉꯥꯡꯂꯛꯄꯗꯗꯤ ꯑꯦ ꯁꯤꯗꯤ ꯆꯥꯎꯔꯍꯦ ꯍꯥꯏꯅ ꯎꯝ
ꯃꯥꯅ ꯆꯍꯤ ꯈꯔ ꯅꯧꯅ ꯁ꯭ꯀꯨꯜ ꯀꯥꯕꯀꯣ ꯆꯍꯤꯕꯨꯗꯤ ꯇꯨꯋꯦꯜꯐ ꯈꯛꯇ ꯉꯥꯏꯔꯤ ꯈꫪ ꯉꯟꯅ ꯀꯥꯕ ꯍꯥꯏꯕ ꯇꯥꯔꯦ
ꯑꫭ ꯍꫭ ꯏꯠ ꯀ꯭ꯂꯥꯁ ꯏꯠ ꯀꯥꯔꯤ ꯍꯥꯏꯕꫭꯀꯣ
ꯍꯣꯏ ꯀ꯭ꯂꯥꯁ ꯀꯥꫪꯤ
ꯎꯝ ꯌꯥꯝ ꯐꯩꯌꯦ
ꯈꯪꯗꯔꯦ ꯐꯩ ꯍꯥꯏꯁꯤꯔꯥ ꯐꯠꯇꯦ ꯍꯥꯏꯁꯤꯔꯥ ꯍ ꯍ
ꯅꯪꯗꯤ ꯊꯕꯛꯀꯨꯝꯕ ꯇꯧꯕ꯭ꯔꯥ
ꯑꯩ ꯊꯕꯛ ꯊꯕꯛ ꯇꯧꯗꯔꯤꯗ ꯑꯗꯨꯝ ꯑꯉꯥꯡꯁꯤꯡ ꯁꯦꯟꯅꯔꯒ ꯂꯩ ꯍꯥꯏꯕ ꯇꯥꯔꯦ ꯑꯩꯒꯤ ꯅꯨꯄꯥꯗꯣ ꯊꯕꯛ ꯁꯤꯕꯥꯏ ꯑꯣꯏꯕꯀꯣ ꯑꯗꯨ ꯑꯣꯏꯕꯅꯤꯅ ꯑꯉꯥꯡꯁꯤꯡ ꯑꯩ ꯌꯦꯡꯁꯤꯟꯅꯒ ꯑꯗꯨꯝ ꯂꯩꯕ
ꯎꯝ ꯑꯗꯨꯗꯤ ꯌꯥꯝ ꯐꯩꯌꯦ ꯅꯪꯒꯤ ꯅꯪꯒꯤ ꯅꯨꯄꯥꯗꯨ ꯊꯕꯛ ꯑꯃꯗꯤ ꯇꯧꯕꯅꯤꯅꯀꯣ
ꯎꯝ
ꯅꯨꯡꯉꯥꯏꯒꯅꯤ
ꯑꯁꯤꯗ ꯏꯝꯐꯥꯜꯗ ꯀꯥꯍꯟꯕꯒ ꯑꯩꯈꯣꯏ ꯆꯤꯡꯗ ꯀꯥꯍꯟꯕꯗꯤ ꯇꯣꯡꯉꯥꯜꯂꯦꯗꯅꯀꯣ ꯑꯉꯥꯡꯁꯤꯡꯁꯨ ꯑꯗꯨꯅ ꯋꯥꯁꯨ ꯋꯥꯔꯅ ꯑꯗꫭꯁꯤꯗ ꯑꯉꯥꯡꯁꯤꯡꯗꯣ ꯈꯔ ꯄꯤꯛꯂꯤꯉꯩꯗ ꯁꯦꯝ ꯍꯧꯁꯦꯅ ꯂꯩꯕꯅꯤꯗ
ꯍꯣꯏ ꯍꯣꯏ ꯌꯥꯝ ꯐꯩ ꯑꯗꯣ ꯀꯩꯅꯣ ꯍꯩꯕꯁꯨ ꯌꯥꯏ ꯍꯦꯟꯕꯅꯦ ꯍꯥꯏꯕꯗꯤ ꯃꯤ ꯌꯥꯝꯕꯅꯤꯅꯀꯣ
ꯍꯣꯏ ꯃꯤꯔꯛ ꯇꯤꯟꯕꯅꯤꯅ
ꯃꯤꯔꯛ ꯇꯤꯟꯕꯅꯤꯅ ꯑꯗꯨꯝ ꯃꯤꯠꯅꯁꯨ ꯎꯔꯤꯗꯅ ꯇꯧꯔꯛ ꯂꯥꯏꯔꯤꯛꯇ ꯂꯥꯏꯔꯤꯛ ꯇ ꯇꯝꯕ ꯈꯛꯇ ꯅꯠꯇꯅ ꯑꯗꯨꯝ ꯃꯤꯠꯅꯁꯨ ꯃꯤꯠꯅꯁꯨ ꯑꯗꯨꯝ ꯎꯔꯦꯕ ꯀꯩꯅꯣ ꯃꯍꯩ ꯃꯁꯤꯡ ꯁꯤꯡ ꯂꯥꯏꯔꯤꯛ ꯅꯣꯂꯦꯖ ꯑꯗꯨꯒꯨꯝꯕꯗꯣ ꯄꯇꯤꯀꯜꯁꯨ ꯑꯗꯨꯝ ꯈꯔ ꯂꯩꯔꯦꯕ ꯃꯣꯏꯗ
ꯎꯝ
ꯎ
ꯅꯪꯗꯤ ꯑꯗꯨ ꯑꯣꯏꯔꯗꯤ ꯅꯪ ꯅꯪ ꯅꯈꯣꯏꯗꯤ ꯑꯥ ꯀꯗꯥꯏ ꯋꯥꯏꯗꯒꯤꯔꯣ ꯍꯥꯏꯕꯗꯤ ꯗꯤꯁꯇ꯭ꯔꯤꯛ ꯂꯩꯗꯅ
ꯗꯤꯁꯇ꯭ꯔꯤꯛꯁꯦ ꯍꯥꯏꯁꯤꯔꯣ ꯍꯥꯏꯔꯣꯏꯒꯦꯗ ꯍꯣꯔꯦꯟ ꯅ ꯍ ꯀꯣꯟꯅ ꯍꯥꯏꯔꯁꯤꯦ
ꯍꯣꯏ ꯍꯣꯏꯗ
ꯎꯝ ꯆꯤꯡꯗꯅꯦ ꯑꯩꯁꯨ
ꯑꯩꯈꯣꯏꯁꯨ ꯆꯤꯡꯗꯒꯤꯅꯦꯗ ꯑꯗꯨꯗ ꯁꯤꯗ ꯂꯩꯕꯒꯤ ꯋꯥꯅꯦꯕꯀꯣ ꯑꯩꯈꯣꯏ ꯑꯁꯤ ꯏꯝꯐꯥꯜꯗ ꯂꯩꯕꯁꯦ ꯅꯨꯡꯉꯥꯏꯗꯤ ꯅꯨꯡꯉꯥꯏꯕꯀꯣ
ꯅꯨꯡꯉꯥꯏꯌꯦ ꯍꯥꯏ
ꯑꯅꯥ ꯑꯌꯦꯛ ꯂꯥꯛꯔꯁꯨ ꯐꯠ ꯐꯠ ꯗꯣꯛꯇꯔꯁꯨ ꯌꯦꯡꯕ ꯌꯥꯏꯌꯦ ꯀꯔꯤꯒꯨꯝꯕ ꯆꯦ ꯆꯥꯡ ꯁꯨꯕ ꯑꯣꯏꯔꯁꯨ ꯁꯨ ꯅꯛꯄꯅꯤꯅꯀꯣ ꯅꯨꯡꯉꯥꯏꯗꯦ ꯅꯨꯡꯉꯥꯏꯌꯦ ꯄꯩꯁꯥ ꯄꯩꯁꯥ ꯂꯥꯏ ꯐꯠꯇꯕꯒꯤ ꯋꯥꯅꯦꯕ ꯄꯩꯁꯥ ꯂꯩꯔꯗꯤ ꯍꯦꯟꯅ ꯅꯨꯡꯉꯥꯏꯒꯗꯕꯅꯦꯕ
ꯀꯔꯤ ꯑꯗꯨꯝ ꯁꯨꯅ ꯑꯗꯨꯝ ꯂꯩꯔꯦꯕ
ꯎꯝ
ꯆꯥꯅꯤꯡꯉꯥꯏ ꯊꯛꯅꯤꯡꯉꯥꯏꯁꯨ ꯑꯗꯨꯝ ꯁꯨꯅ ꯂꯩꯔꯦ ꯆꯤꯡꯒꯤ ꯄꯣꯠꯁꯨ ꯑꯗꯨꯝ ꯂꯩꯔꯦ
ꯍꯣꯏ ꯁ꯭ꯀꯨꯜꯁꯨ ꯑꯐꯕ ꯂꯩꯔꯦ ꯍꯣꯁꯄꯤꯇꯥꯜ ꯍꯥꯏꯔꯣ ꯀꯣ ꯑꯐ ꯑꯐꯕ ꯉꯥꯛꯇꯪ ꯂꯩꯌꯦꯕ ꯑꯁꯤꯗꯗꯤ
ꯍꯣꯏ ꯑꯩꯈꯣꯏ ꯂꯝꯗꯝꯁꯦ ꯑꯗꯨꯝ ꯐꯩꯗ ꯍꯥꯏꯕꯗꯤ ꯑꯇꯣꯞꯄ ꯑꯇꯣꯞꯄ ꯑꯇꯣꯞꯄꯒꯤ ꯏꯁꯇꯦꯠꯀꯨꯝꯕ ꯅꯠꯇꯦꯕ ꯑꯇꯣꯞꯄ ꯏꯁꯇꯦꯠꯇꯨꯗꯤ ꯁꯥꯔꯒ ꯂꯩꯕꯁꯨ ꯇꯨ ꯉꯝꯗꯦ ꯑꯗꯨꯒ ꯎꯝ ꯂꯩꯅ ꯇꯤꯟꯅ ꯄꯣꯂꯨꯁꯟꯁꯨ ꯌꯥꯝꯃꯦꯕ ꯃꯄꯥꯟꯗꯗꯤ ꯑꯗꯨꯕꯨ ꯁꯤꯗꯗꯤ ꯑꯗꯨꯝ ꯐꯦꯛꯇ꯭ꯔꯤꯒꯨꯝꯕ ꯏꯟꯗꯁꯇ꯭ꯔꯤ ꯑꯆꯧ ꯑꯆꯧꯕꯒꯨꯝꯕ ꯂꯩꯇꯕꯅꯤꯅ ꯑꯗꯨꯝ ꯅꯨꯡꯁꯤꯗꯤ ꯑꯗꯨꯝ ꯁꯦꯡꯉꯦꯕ
ꯑꯗꯨꯗꯒꯤ ꯁꯅꯥ ꯂꯩꯕꯥꯛ ꯍꯥꯏꯔꯤꯁꯤꯅꯦꯅꯦꯀꯣ
ꯎꯝ ꯍꯣꯏꯅꯦ ꯑꯗꯨ ꯃꯐꯝꯗꯤ ꯐꯖꯩꯌꯦ ꯃꯤꯅ ꯃꯤꯁꯦ ꯐꯠꯇꯕ ꯍꯥꯏꯇꯥꯔꯦ ꯎꯝ ꯃꯐꯝꯗꯤ ꯑꯗꯨꯝ ꯌꯥꯏ ꯑꯗꯨꯕꯨ ꯃꯤꯁꯤ ꯃꯤꯁꯤꯡ ꯈꯔ ꯐꯠꯇꯕ ꯍꯥꯏꯇꯥꯔꯦ
ꯎꯝ
ꯑꯗꯨꯅꯤ ꯑꯗꯨꯗꯤ ꯍꯣꯔꯦꯟ ꯀꯣꯟꯅ ꯍꯥꯏꯁꯤꯗ ꯌꯥꯝ ꯂꯨꯅ ꯇꯧꯔꯣꯏꯁꯦ ꯐꯖ ꯐꯖꯕ ꯋꯥꯔꯤ ꯁꯥꯥꯁꯦ
ꯍꯣꯏꯅꯦ ꯍꯣꯏꯅꯦ ꯅꯪꯅꯦ ꯁꯤ ꯑꯁꯤꯗ ꯂꯩꯕꯁꯦ ꯀꯨꯏꯈ꯭ꯔꯕ꯭ꯔꯥ
ꯀꯨꯏꯔꯦꯗ ꯀꯨꯏꯔꯦ ꯎꯝ ꯑꯦꯠꯃꯤꯟꯗꯣ ꯏꯃꯥꯟꯅꯕꯅꯦꯕ
ꯍꯥꯥ
ꯅꯪ ꯋꯥꯆꯦꯞꯇ ꯌꯥꯎꯋꯦꯀꯣ ꯒ꯭ꯔꯨꯞꯇ
ꯍꯣꯏ
ꯎꯝ ꯑꯗꯨ ꯑꯦꯠꯃꯤꯟꯗꯣ ꯑꯩ ꯏꯃꯥꯟꯅꯕꯅꯦꯕ
ꯑꯣ ꯈꯪꯗꯦ ꯑꯩꯗꯤ ꯀꯅꯥꯔꯥ ꯍꯥꯏꯕꯁꯨ ꯈꯪꯗꯦꯕꯀꯣ ꯍꯥꯏꯗꯤ ꯌꯥꯎꯕ ꯑꯗꯨꯁꯨ ꯅꯨꯃꯤꯠ ꯑꯍꯨꯝ ꯈꯛꯇ ꯉꯥꯏꯔꯤ
ꯑꯣ
ꯑꯗꯨꯅ ꯒ꯭ꯌꯥꯟ ꯃꯥꯟ ꯇꯥꯗꯦꯕ
ꯑꯗꯨꯝ ꯒ꯭ꯔꯨꯞꯇ ꯌꯦꯡꯉꯣ ꯃꯦꯁꯦꯖꯀꯨꯝꯕ ꯑꯗꯨꯝ ꯈꯪꯂꯛꯀꯅꯤ ꯑꯩꯅꯁꯨ ꯍꯥꯏꯕꯤꯒꯦ ꯍꯣꯔꯦꯟ ꯀꯩꯅꯣꯗ ꯋꯥꯆꯦꯞꯇ
ꯑꯣ ꯑꯗꯣ ꯅꯪꯗꯤ ꯀꯨꯏꯈ꯭ꯔꯕ꯭ꯔꯣ
ꯀꯨꯏꯔꯦꯗ ꯑꯩ ꯑꯥ ꯃꯃꯥꯡ ꯊꯥꯗ ꯃꯃꯥꯡ ꯊꯥꯗꯒꯤ ꯑꯗꯨꯝ ꯌꯥꯎꯈ꯭ꯔꯕꯅꯦ ꯎꯃ
ꯐꯩꯌꯦꯅꯦ ꯅꯪꯈꯣꯏꯗꯤ ꯑꯩꯗꯤ ꯈꯪꯗꯕ ꯍꯥꯏꯕ ꯇꯥꯔꯦ ꯐꯣꯟ ꯃꯃꯥꯟꯅꯕ ꯃꯃꯥꯟꯅꯕꯤ ꯈꯣꯏ ꯂꯩꯕꯗꯤ ꯑꯗꯨꯝ ꯑꯃꯅ ꯑꯃ ꯈꯪꯗ꯭ꯔꯁꯨ ꯑꯃꯅ ꯑꯃꯕꯨ ꯇꯥꯛꯄꯤꯔꯦꯗꯅꯀꯣ ꯑꯩꯈꯣꯏꯗꯤ ꯑꯗꯨꯒꯨꯝꯕꯗꯣꯁꯨ ꯌꯥꯎ ꯗꯕ ꯐꯣꯟꯁꯨ ꯍꯣꯏ ꯌꯦꯡꯕꯗꯤ ꯌꯦꯡꯉꯦ ꯑꯗꯨ ꯑꯣꯏꯔꯁꯨ ꯇꯣꯏꯅ ꯌꯦꯡꯗꯕ ꯈꯣꯏꯗꯨꯅꯦꯕꯀꯣ ꯆꯨꯝꯗ꯭ꯔꯤꯡ ꯌꯦꯡ ꯃꯈꯣꯏꯗꯣ ꯂꯩꯗꯅ ꯖꯥ ꯖꯥ ꯈꯪꯕ ꯃꯤꯁꯨ ꯂꯩꯌꯦꯕ ꯀꯣ ꯑꯗꯨꯒꯨꯝꯕ ꯅꯠꯇꯦꯕ ꯅꯝꯅꯤꯡꯉꯥꯏꯁꯨ ꯃꯔꯛ ꯃꯔꯛꯇꯗꯤ ꯊꯪꯗꯕꯅꯦꯕ ꯍꯝ
ꯍꯣꯏ ꯍꯣꯏ ꯌꯨꯝ ꯄꯥꯟꯕꯗꯤ ꯑꯃ ꯊꯕꯛ ꯌꯥꯝ ꯆꯤꯟꯕꯅꯤꯍꯦ ꯏꯔꯥꯏꯔꯥꯏꯕꯅꯠ ꯅꯠꯇꯦꯕ ꯌꯨꯝ ꯄꯥꯟꯕ ꯍꯥꯏꯕꯁꯤꯗꯤ